ꯍꯜꯂꯣ
ꯇꯥꯕ꯭ꯔꯥ ꯐꯖꯅ
ꯍꯜꯂꯣ
ꯇꯥꯕ꯭ꯔꯥ
ꯇꯥꯕ꯭ꯔꯣ
ꯍꯣꯏ
ꯍꯜꯂꯣ
ꯇꯥꯗꯕ꯭ꯔꯣ
ꯇꯥꯗꯔꯦ
ꯑꯩꯗꯤ ꯇꯥꯏꯑꯦ
ꯍꯜꯂꯣ
ꯍꯜꯂꯣ
ꯍꯜꯂꯣ ꯍꯜꯂꯣ ꯅ ꯐꯣꯟ ꯇꯥꯗ꯭ꯔꯦ ꯑꯩ ꯑꯪ ꯌꯥꯗꯕ ꯃꯥꯜꯂꯦ ꯑꯩꯒꯤꯗꯤ ꯇꯥꯗ꯭ꯔꯦ ꯑꯩꯉꯣꯟꯗꯗꯤ ꯇ ꯑꯗꯨ꯭ꯔꯦ ꯌꯥꯝ ꯆꯦꯡꯉꯣ ꯇꯥꯕ꯭ꯔꯣ
ꯀꯃꯥꯏꯅ ꯇꯧꯁꯦ ꯍꯥꯏꯕ꯭ꯔꯣ ꯑꯩꯁꯨ
ꯏꯁꯩ ꯁꯛꯎꯀꯦꯗ ꯑꯗꯨꯗꯤ ꯀꯃꯥꯏꯅ ꯇꯧꯔꯗꯣꯏꯅꯣ ꯏꯊꯟꯇ ꯉꯥꯔꯨꯅ ꯏꯁꯩ ꯁꯛꯄꯨꯅ ꯐꯥꯗꯧ ꯃꯥꯜ
ꯑꯗꯨꯅ ꯐꯔꯅꯤ
ꯑ ꯉꯥꯡ ꯄꯤ ꯀꯅꯣꯥꯡ ꯉꯥꯡ ꯄꯤꯂꯣꯛꯑꯣ ꯂꯩꯔꯗꯤ ꯂꯣꯏꯔꯦꯍꯦ ꯏꯊꯟꯗ ꯉꯥꯡꯔꯒ ꯕꯤꯄꯤ ꯂꯣꯛꯑꯣꯣꯏꯗꯤ ꯌꯥꯔꯔꯣꯏꯗ ꯍꯣꯔꯣꯏ ꯅꯪ
ꯁꯥꯔ ꯀ ꯍꯥꯏ
ꯑ ꯎꯝ ꯍꯣꯏ ꯅꯣꯏ ꯑꯗꯨꯕꯨꯗꯤ ꯁꯛꯄ ꯇꯥꯕꯅꯤꯅꯦ ꯅꯣꯡ ꯎꯗꯝꯕ ꯍꯥꯏꯔꯒꯀꯣ
ꯀꯔꯤ ꯇꯧꯒꯅꯤ ꯁꯤꯗꯤ ꯁꯨꯝ ꯅꯅꯤꯉꯥꯏ ꯃꯥꯜꯂꯤꯅꯦꯕꯥꯅꯤꯁꯦ
ꯍꯣꯏꯗ ꯅꯪꯒꯤ ꯅꯪꯒꯤ ꯅꯪꯒꯤꯅꯤꯅ ꯀꯩꯅꯣ ꯑꯩꯗꯤ ꯀꯩꯁꯨ ꯀꯥꯏꯗꯦ ꯅꯪꯒꯤ ꯍꯣꯔꯦꯟ ꯃꯅꯥꯗꯣ ꯃꯅꯥꯗꯣ ꯌꯥꯝꯕꯅꯤꯅ ꯑꯩꯗꯤ ꯀꯩꯁꯨ ꯈꯟꯗꯦꯗ ꯅꯪꯒꯤ ꯈꯜꯂꯒ ꯇꯧꯔꯤꯅꯦꯀꯣ
ꯑꯣ ꯑꯩꯕꯨꯗꯤ ꯀꯩꯝ ꯀꯥꯏꯗꯦꯗ ꯑꯩꯁꯨ ꯇ꯭ꯔꯥꯏ ꯇꯧꯕ ꯋꯥꯅꯦ
ꯅꯪꯒꯤꯗ ꯃꯥꯏꯗꯣꯛ ꯋꯥ ꯂꯩꯔꯤꯁꯦ ꯈꯪꯕꯤꯌꯨꯀꯣ ꯍꯣꯔꯦ ꯀꯥꯎꯔꯗꯤ ꯂꯣꯏꯔꯦꯍꯦ
ꯑ ꯅꯪꯒꯤꯗꯃꯛꯇ ꯈꯜꯂꯒ ꯈꯥꯡꯉꯒ ꯂꯩꯔꯤꯅꯦ ꯃꯔ ꯇꯈꯥꯏ ꯃꯅꯥꯗꯣ ꯇꯪꯈꯥꯏ ꯇꯪꯈꯥꯏ ꯄꯤꯔꯛꯇ꯭ꯔꯗꯤ ꯑꯣꯏꯔꯣꯏ ꯁ ꯋꯥꯅ ꯂꯩꯔꯛ ꯍꯧꯖꯤꯀꯥꯟꯁꯤꯗ ꯇꯨꯃꯤꯟꯅ ꯂꯩꯊꯣꯛꯄ ꯌꯥꯗꯦꯀꯣ
ꯑꯗꯨꯅꯦ ꯑꯗꯨꯅꯦ ꯑꯩꯁꯨ ꯑꯗꯨꯝ ꯋꯥꯊꯤ ꯇꯧꯔꯒ ꯂꯩꯒꯦ
ꯑꯗꯨ ꯃꯥ ꯍꯦꯛ ꯍꯦꯛ ꯇꯧꯋꯤꯅꯦ ꯑꯗꯨ ꯃꯥ ꯍꯧꯖꯤꯛꯀꯥꯟꯁꯤꯦꯀꯣ ꯑꯗꯨꯝ ꯃꯊꯟ ꯃꯊꯟꯗ ꯑꯗꯨꯝ ꯄꯥꯏꯅ ꯂꯩꯔꯦ ꯑꯅꯤ ꯑꯅꯤ ꯄꯥꯏꯅꯗ꯭ꯔꯦ ꯄꯕ꯭ꯂꯤ ꯀꯥꯏꯅ ꯑꯗꯨꯝ ꯇꯧꯋꯦ ꯍꯥꯏꯌꯦꯦ ꯉꯔꯥꯡꯁꯨ ꯅꯨꯄꯤ ꯑꯃ ꯑꯩꯉꯣꯟꯗ ꯑꯗꯨꯃꯥꯏꯅ ꯇꯧꯔꯛꯄ ꯑꯩꯗꯤ ꯇꯥꯔꯕꯥ ꯃꯥꯥꯟꯦ ꯇꯥꯔꯕꯥ ꯅꯤꯒ ꯆꯠ ꯃꯥ ꯃꯥꯔꯦꯅꯦ ꯕꯤ ꯄꯤ ꯂꯣ ꯑꯣꯏ ꯃꯥꯅꯤ ꯋꯥꯅꯤꯁ ꯅꯨꯄꯤꯤ ꯋꯥꯡꯕ ꯃꯤꯁꯤꯡꯗꯤ ꯑꯗꯨꯃꯥꯏꯅ ꯇꯧꯗꯦ ꯍꯥꯏꯕ ꯈꯪꯕ꯭ꯔꯥ ꯑꯗꯨ ꯁꯤ ꯑꯗꯨꯅꯔ ꯑꯩꯉꯣꯟꯗꯗꯤ ꯑꯗꯨꯝ ꯅꯨꯡꯉꯥꯏꯗꯤꯦ ꯅꯨꯡꯉꯥꯏꯔꯗ
ꯑꯩꯕꯨꯗꯤ ꯀꯩꯝ ꯀꯥꯏꯗꯦꯗ ꯁꯨꯝ ꯌꯨꯝꯗ ꯑꯗꯨꯝ ꯂꯩꯌꯦ꯫
ꯑꯦꯠ ꯇꯥꯔꯦꯅꯦ ꯍꯧꯖꯤꯛꯇꯤ꯫
ꯇꯥꯕ꯭ꯔꯥ꯫
ꯍꯣꯏ ꯇꯥꯔꯦ ꯇꯥ ꯫ ꯑꯩꯗꯤ ꯀꯩꯅꯣ ꯑꯗꯨꯝ ꯇꯦꯖ ꯊꯥ ꯂꯩꯕꯀꯣ ꯇꯥꯗꯕ ꯏꯊꯟꯗ ꯉꯥꯎꯕꯤꯒꯨꯝ꯫
ꯑꯣ ꯃꯣꯏ ꯀꯩꯅꯣ ꯅꯨꯡꯉꯥꯏꯇꯕ ꯃꯥꯜꯂꯦꯅꯦ꯫
ꯎꯝ ꯃꯣꯏꯒ ꯑꯗꯨꯝ ꯍꯦꯛ ꯍꯦꯛ ꯇꯧꯋꯦ ꯉꯔꯥꯡꯁꯨ ꯃꯤ ꯑꯅꯤ ꯍꯨꯝ ꯑꯗꯨꯃꯥꯏ ꯇꯧꯋꯦ꯫
ꯑꯣ ꯑꯩꯕꯨꯗꯤ ꯉꯥꯥꯡꯕꯨꯗꯤ ꯀꯔꯤꯝ ꯇꯧꯗꯦ
ꯑꯣ ꯍ ꯑꯗꯨꯣ ꯍꯅꯦ ꯑꯗꯨꯣ ꯎꯝ ꯇꯥꯗ꯭ꯔꯁꯨ ꯐꯪꯕ ꯐꯪꯉꯗꯤ ꯌꯥꯏꯗꯅꯕꯅꯗ
ꯑꯗꯨꯅꯦ ꯀꯩ ꯇꯧꯔ ꯂꯩꯕ꯭ꯔꯣ
ꯑꯁ ꯆꯥꯛꯇꯣꯛꯑꯒ ꯂꯩꯒ ꯅꯨꯡꯁꯥ ꯊꯥꯏꯅꯦꯀꯣ ꯉꯁꯤꯗꯤ
ꯑ ꯁꯤꯗꯗꯤ ꯁꯥꯗꯦ
ꯑꯁ ꯅꯨꯡꯁꯥ ꯁꯥꯕꯗꯣ ꯂꯣꯏ ꯑꯩꯈꯣꯏꯗꯤ ꯆꯤꯡꯗ ꯂꯩꯕꯅꯤꯅꯀꯣ
ꯑꯣ
ꯆꯞꯄꯥꯗ ꯅꯣꯡ ꯆꯨꯕ ꯑꯣꯏꯔꯝꯅꯤ꯫
ꯆꯨꯕꯗꯤ ꯆꯨꯗ꯭ꯔꯦꯗꯨ ꯆꯨꯒꯦ ꯇꯧꯕꯒꯨꯝ ꯇꯧꯕ꯫
ꯒ꯭ꯌꯥꯟ ꯇꯥꯗ꯭ꯔꯦ ꯍꯟꯗꯛ ꯅꯣꯡꯁꯦ ꯑꯃꯨꯛꯇꯣ ꯑꯃꯨꯛꯇꯣꯛ꯫
ꯁꯥꯕꯅ ꯁꯥꯔꯛꯑꯗꯤ ꯌꯥꯝ ꯁꯥꯔꯛꯀꯅꯤ ꯆꯨꯔꯗꯤ ꯑꯃꯨꯛ ꯆꯨꯔꯛꯀꯅꯤ ꯑꯁ꯫
ꯀꫭꯂꯦꯁ ꯀꯥꯕ꯭ꯔꫭ ꯅꯪꯗꯤ꯫
ꯍꯣꯏ꯫
ꯑꫭ꯫
ꯅꯪꯗꯤ꯫
ꯇꯥꯗ꯭ꯔꯦꯗ ꯈꫭꯏꯗꯤ ꯐꯤ ꯁꯥ ꯂꯩꯔꯦꯗ꯫ ꯑ ꯍꯥꯟꯅꯗꯒꯤ ꯑꯗꯨꯝ ꯀꯨꯏꯔꯦꯗ ꯀꯥꯗꯕ ꯫ ꯆꯍꯤ ꯇꯔꯥ ꯑꯃꯨꯛ ꯐꯥꯔ ꯍꯖꯤꯀꯥꯟ ꯌꯨꯝꯗ ꯑꯗꯨꯝ ꯂꯩꯔꯦ ꯌꯨꯝꯒꯤ ꯊꯕꯛ ꯁꯨꯔꯒꯀꫭ꯫
ꯍꯣꯏꯗ ꯑꯗꯨꯁꯨ ꯐꯕ ꯑꯃꯅꯤ꯫
ꯅꯣꯏꯒꯤ ꯄꯨꯟꯁꯤꯅꯤꯅꯦ ꯅꯨꯡꯉꯥꯏꯕꯗꯤ ꯀꯣꯜꯦꯖ ꯀꯥꯕ ꯀꯨꯝꯕ꯫
ꯕꯥꯅꯦ ꯑꯃꯥꯔꯛꯄꯨꯗꯤ ꯁꯥꯈ꯭ꯔꯕꯣ꯫
ꯁꯥꯗ꯭ꯔꯤꯕ ꯃꯥꯂꯦ ꯀꯩꯒꯤꯅꯣ꯫
ꯁꯥꯕ ꯑꫭ ꯅꯪꯒꯤ ꯑꯃ ꯃꯥꯟꯕ ꯁꯥꯕꯒꯨꯝ ꯇꯋꯦ ꯑꯩꯁꯨ ꯃꯤ ꯌꯥꯝꯃꯟꯅ ꯒ꯭ꯌꯥꯟ ꯇꯥꯗ꯭ꯔꯕꯀꯣ꯫
ꯑꯣ꯫ ꯑꯩꯁꯨ ꯈꯪꯗꯦꯗ ꯀꯅꯥ ꯀꯅꯥꯒ ꯋꯥꯔꯤ ꯁꯥꯕ꯭ꯔꯥ ꯍꯥꯏꯕꯁꯦ꯫
ꯅꯪꯅꯗꯤ ꯌꯥꯝ ꯋꯥꯠꯂꯤꯕꯣ꯫
ꯑꯩꯒꯤꯔꯣ꯫
ꯑꯥ꯫
ꯍꯣꯏ ꯈꯔ ꯑꯗꯨꯝ ꯋꯥꯠꯂꯤꯗ ꯑꯗꯨ ꯑꯩꯅ ꯇꯟꯕꯒꯤ ꯂꯩꯕ꯫ ꯇꯔꯥꯅꯤꯄꯥꯟ ꯃꯃꯥꯡꯗ ꯍꯥꯏꯕ ꯅꯠꯇ꯭ꯔꯣ꯫ ꯍꯣꯏꯗꯥ ꯅꯨꯃꯤꯠ ꯑꯅꯤ ꯂꯩꯔꯤꯗ ꯀꯥꯏꯗꯦ꯫
ꯑꯥ ꯑꯗꯨꯗ ꯂꯣꯏꯁꯤꯟꫪꯕ ꯇꯧꯈ꯭ꯔꯦ꯫
ꯎꯝ꯫
ꯑꯩꯒꯤꯗꯤ ꯀꯨꯏꯔꯦ ꯂꯣꯏꯕ ꯍꯞꯇꯥ ꯑꯅꯤ ꯁꯨꯔꯦꯗ
ꯐꯪꯈ꯭ꯔꯦ ꯑꯗꯨꯗꯤ ꯅꯪ
ꯑꯥ ꯑꯃꯔꯥꯎꯗꯤ ꯐꯪꯈ꯭ꯔꯦ ꯍꯧꯖꯤꯛ ꯑꯅꯤꯔꯛ ꯐꯪꯗꯣꯏꯕ
ꯑꯣ ꯑꯩꯗꯤ ꯈꯪꯅꯔꯝꯗꯦ ꯏꯃꯥꯟꯅꯕꯤꯅ ꯍꯥꯏꯕꯒꯤ ꯈꯪꯕ ꯋꯥꯅꯤ
ꯑꯩꯁꯨ ꯈꯪ ꯉꯝꯗꯕ ꯋꯥꯅꯦ ꯃꯤꯗꯤ ꯀꯣꯏꯅ ꯇꯧꯈ꯭ꯔꯕ ꯃꯥꯜꯂꯦ ꯑꯩꯗꯤ ꯑꯩ ꯍꯞꯇꯥ ꯑꯃ ꯑꯅꯤ ꯃꯇꯨꯡꯗ ꯈꯪꯉꯤ
ꯑꯣ
ꯏꯃꯥꯟꯅꯕꯤꯅ ꯍꯦꯛꯇ ꯊꯥꯒꯠꯄꯀꯣ ꯑꯗꯨꯒꯤ ꯑꯩꯅ ꯁꯨꯝ ꯍꯪꯕ ꯑꯗꯨꯗ ꯃꯥꯅ ꯍꯥꯏꯔꯛꯄ
ꯑꯩꯁꯨ ꯏꯃꯥꯟꯅꯕꯤꯅ ꯍꯥꯏꯔꯛꯄꯗꯤ ꯈꯪ
ꯂꯣꯏ ꯆꯥꯊꯣꯛꯑꯝꯒꯅꯤꯅꯦ ꯅꯪꯗꯤ ꯫
ꯆꯥꯛ꯫
ꯅꯠꯇꯦ ꯄꯩꯁꯥꯗꯣ ꯍꯥꯏꯕꯅꯤꯗ꯫
ꯑꯥ ꯅꯣꯏꯁꯤꯡꯈ꯭ꯔꯦꯗ ꯃꯨꯛ꯫ ꯍꯧꯖꯤꯛ ꯁꯥꯒꯦ ꯔꯥꯎꯟꯒꯤ ꯑꯃꯨꯛ ꯑꯃꯨꯛ ꯔꯦꯗꯤꯗ ꯂꯩꯑꯦꯗ ꯊꯤꯜꯂꯝꯕ꯫
ꯏꯌꯥꯏ ꯒꯥꯏ꯫
ꯑꯁ ꯍꯧꯖꯤꯛ ꯁꯦꯀꯦꯟ ꯆꯪꯕꯗꯨꯗꯤ ꯌꯥꯝꯗ꯭ꯔꯦꯗ꯫
ꯑꯩꯗꯤ ꯆꯪꯕ ꯆꯪꯗꯕ ꯈꯪꯗꯦꯗ ꯑꯩꯅ ꯁꯨꯝ ꯃꯤ ꯋꯥꯔꯤ ꯁꯥꯟꯅꯕꯗꯣ ꯅꯨꯡꯉꯥꯏꯕ ꯑꯗꯨꯒꯤ꯫
ꯑꯁ ꯑꯩꯗꯤ ꯋꯔꯤ ꯁꯥꯕꯁꯨ ꯅꯨꯡꯉꯥꯏ ꯑꯗꯨ ꯆꯪꯕꯁꯨ ꯅꯨꯡꯉꯥꯏ꯫ ꯑꯅꯤꯃꯛ ꯅꯨꯡꯉꯥꯏꯗ ꯑꯃꯔꯣꯝꯗ ꯈꯜꯂꯗꯤꯀꯣ
ꯎꯝ ꯅꯣꯏꯗꯤ ꯄꯩꯁꯥ ꯄꯥꯏꯕꯒꯤ ꯑꯣꯏꯔꯝꯒꯅꯤꯅ
ꯀꯗꯥꯏ ꯗꯒꯤꯅꯣꯗ ꯁꯥꯇ꯭ꯔꯅꯤꯅ ꯄꯩꯁꯥꯁꯨ ꯐꯪꯗꯦ ꯏꯃꯥ ꯏꯄꯥꯅꯁꯨ ꯌꯥꯝ ꯄꯤꯕꯁꯨ ꯅꯠꯇꯦ
ꯐꯤ ꯁꯥꯔꯀꯥꯟꯗ ꯐꯪꯕ
ꯑꯣ
ꯆꯤꯡꯗ ꯑꯣꯏꯔꯝꯅꯤꯀꯣ ꯈꯨꯟ ꯑꯁꯦꯡꯕꯗꯤ ꯅꯣꯏꯁꯨ
ꯍꯣꯏ ꯑꯣꯏꯌꯦ ꯑꯗꯨꯕꯨꯗꯤ
ꯆꯤꯡꯗꯅ ꯂꯩꯕ ꯅꯨꯡꯉꯥꯏꯔꯅꯤꯗ
ꯅꯨꯡꯉꯥꯏꯌꯦ ꯑꯗꯨ ꯏꯃꯥ ꯏꯄꯥ ꯍꯣꯏ ꯏꯃꯨꯡ ꯄꯨꯟꯅ ꯂꯩꯕꯒꯤꯀꯣ
ꯎꯝ ꯏꯆꯤꯟ ꯏꯅꯥꯎꯗꯤ ꯀꯌꯥ ꯂꯩꯕ꯭ꯔꯣ
ꯏꯅꯥꯎ ꯅꯨꯄꯥ ꯑꯃ ꯂꯩꯌꯦ ꯅꯪꯗꯤ
ꯑꯁ ꯑꯩꯈꫭꯏꯗꯤ ꯇꯔꯦꯠꯅꯤ
ꯌꯥꯝꯃꯦꯅꯦ
ꯅꯨꯄꯥ ꯃꯔꯤ ꯅꯨꯄꯤ ꯑꯍꯨꯝ ꯄꯥꯟꯗ꯭ꯔꯤ ꯀꯅꯥꯁꯨ ꯑꯃꯠꯇ
ꯌꯨꯝ ꯃꯤ ꯌꯥꯝꯃꯟꯗꯅ ꯀꯣꯛ ꯉꯥꯎꯋꯤ ꯆꯥꯛ ꯌꯦꯟꯁꯥꯡ ꯊꯣꯡꯕꯒꯥꯁꯦ ꯀꯣꯛ ꯉꯥꯎꯕ ꯖꯥꯠꯅꯤ ꯆꯥꯛꯇꯤ ꯂꯩꯔꯁꯨ ꯑꯦꯟꯁꯥꯡ ꯊꯤꯕꯗꯣ ꯋꯥꯏꯕ
ꯑꯗꯨꯅꯦ
ꯑꯩꯈꯣꯏ ꯃꯤ ꯃꯔꯤ ꯈꯛꯇ ꯑꯣꯏꯕ ꯀꯥꯟꯗ ꯐꯥꯎ ꯀꯔꯤ ꯊꯣꯡꯁꯦ ꯑꯗꯨꯝ ꯈꯜꯂꯒ ꯂꯩꯕ ꯀꯥꯟꯁꯤꯗ
ꯑꯩ ꯏꯊꯟꯗꯀ ꯑꯣꯏꯔꯗꯤ ꯖꯪꯒꯜꯗ ꯍꯧꯕ ꯄꯪ ꯍꯦꯛꯇ ꯍꯦꯜꯂꯒ ꯊꯣꯛ
ꯄꯪꯆꯥꯥꯗ ꯆꯥꯕ ꯌꯥꯏ ꯍꯥ
ꯆꯥꯕ ꯌꯥꯗꯕ꯭ꯔꯥ ꯈꯪꯗꯦ ꯏꯊꯟꯗ ꯑꯣꯏꯔꯗꯤ ꯁꯤꯔꯁꯨ ꯌꯥꯏꯕ ꯄꯪ ꯆꯥꯗ ꯆꯥꯔꯒ ꯁꯤꯔꯁꯨ ꯀꯥꯏꯗꯦꯕ ꯃꯤ ꯌꯥꯝꯕ ꯑꯗꯨꯗ ꯊꯤꯕꯁꯨ ꯋꯥꯕꯀꯣ ꯏꯟꯁꯥꯡꯗꯣ
ꯈꯟꯕꯖꯨ ꯌꯥꯝ ꯋꯥꯔꯝꯒꯅꯤ
ꯎꯝ ꯌꯨꯝ ꯄꯥꯊꯣꯛꯈ꯭ꯔꯣ ꯅꯨꯄꯤ ꯊꯤꯔꯣ ꯍꯥꯏꯔꯁꯨ ꯌꯥꯗꯦ ꯀꯅꯥ ꯑꯃꯇ
ꯍ
ꯑꯩꯅ ꯑꯣꯏꯅ ꯆꯠꯗꯕ ꯃꯥ
ꯑꯗꯨꯅꯤ ꯑꯩꯁꯨ ꯑꯩꯒ ꯇꯧꯔꯝꯃꯦ
ꯐꯩ ꯐꯩ ꯇꯧꯔꯝꯅꯤꯗ ꯋꯥꯠꯂꯤꯗ
ꯍꯍꯣꯏꯗ ꯉꯟꯅ ꯄꯥꯟꯕꯁꯨ ꯈꯔ
ꯀꯔꯤ ꯋꯥꯅꯕ
ꯀꯩꯕ
ꯅꯣꯏꯗꯤ ꯋꯥꯠꯂꯤꯕꯣ
ꯑꯩꯗꯤ ꯌꯥꯝ ꯋꯥꯠꯂꯤꯌꯦ
ꯆꯍꯤ ꯀꯌꯥ ꯁꯨꯔꯒꯦ
ꯆꯍꯤ ꯀꯨꯟ ꯁꯨꯨꯗ꯭ꯔꯤꯗ
ꯑꯁ ꯑꯉꯥꯡ ꯑꯣꯏꯔꯤꯅꯦ ꯑꯗꯨꯗꯤ
ꯍꯣꯏ
ꯋꯥ ꯂꯩꯗ
ꯑꯗꯨꯅꯦ ꯅꯨꯄꯥ ꯋꯥꯈꯜ ꯐꯥꯎꯁꯨ ꯈꯟꯗꯦ ꯀꯔꯤ ꯃꯇꯝ ꯃꯥꯡꯅꯅꯕ
ꯈꯟꯗꯦ ꯈꯟꯗꯦ ꯍꯥꯏꯔꯨꯅꯦ ꯌꯥꯝ ꯐꯝ꯭ꯔ ꯅꯗꯦ
ꯅꯠꯇꯦ
ꯈꯪꯗꯦ ꯈꯪꯗꯦ ꯍꯥꯏꯔꯒ ꯑꯩꯈꯣꯏ ꯃꯔꯤ ꯊꯝꯕ ꯌꯥꯥꯗꯔꯣ
ꯅꯨꯄꯥꯕꯨꯗꯤ ꯑꯗꯨꯝꯥꯡ ꯉꯥꯡꯗꯤ ꯉꯥꯡꯅꯩ ꯑꯗꯨ ꯀꯣꯏꯕꯗꯤ ꯅꯠꯇꯕ
ꯎꯝ
ꯀꯣꯏꯕꯗꯣ ꯇꯜꯂꯦ ꯑꯁ ꯖꯨꯛ ꯆꯥꯕ ꯑꯝꯇ ꯌꯥꯎꯗꯦ
ꯑꯁ ꯅꯪ ꯑꯃꯛ ꯄꯥꯝꯕ ꯌꯥꯎꯗꯕꯩꯅꯤꯗ ꯄꯥꯝꯕ ꯌꯥꯎꯔꯗꯤ ꯍꯦꯛꯇ ꯌꯥꯔꯗꯣꯏꯅꯤ
ꯑꯗꯨꯗꯤ ꯑꯗꯨ ꯃꯤ ꯄꯥꯝꯒꯦ ꯍꯥꯏꯕꯁꯨ ꯉꯝꯗ꯭ꯔꯣꯏꯅꯦ
ꯌꯥꯝ ꯅꯣꯛꯅꯤꯡ ꯑꯦ ꯑꯃ ꯃꯥꯒꯤ ꯈꯥꯟꯄꯝ ꯈꯟꯗꯃ ꯍꯥꯂꯦꯀꯣ
ꯑꯗꯨ ꯊꯝꯃꯣꯏ ꯁꯦꯡꯗꯕ ꯉꯥꯛꯇꯅꯦ ꯑꯗꯨꯒꯤ ꯇꯜꯂꯦꯗ
ꯍꯣꯏ ꯅꯨꯄꯥꯗꯤ ꯀꯩꯅꯣ ꯇꯧꯕ ꯍꯩ ꯑꯍꯟ ꯀꯣꯏꯔꯣꯍꯦ ꯑꯉꯥꯡ ꯀꯣꯏꯔꯗꯤ ꯃꯊꯥ ꯁ ꯁꯥꯅꯕꯅꯤ
ꯅꯠꯇꯨꯅꯦ ꯑꯍꯥꯗꯨ ꯍꯟꯗꯛ ꯃꯔꯛ ꯑꯍꯟꯁꯨ ꯑꯍꯟꯁꯨ ꯆꯞ ꯃꯥꯟꯅꯩ ꯑꯍꯟꯁꯨ ꯑꯉꯥꯡꯁꯨ ꯆꯞ ꯃꯥꯟꯅꯩ ꯈꯪꯗ꯭ꯔꯦ
ꯑꯍꯟ ꯑꯣꯏꯔꯁꯨ ꯑꯗꯨ ꯈꯔ ꯂꯤꯕ ꯖꯥꯠꯅꯦ ꯑꯗꯨ ꯁꯤꯠꯇꯕꯔꯥ ꯍꯥꯍꯥꯍꯥ ꯑꯗꯨ ꯈꯔ ꯁꯦꯕꯗꯤ ꯍꯧꯖꯤꯛ
ꯉꯔꯥꯡ ꯅꯨꯄꯥ ꯑꯃꯒ ꯋꯥꯔꯤ ꯁꯥꯟꯅꯩꯕ ꯈꯪꯕ꯭ꯔꯥ
ꯎꯝ
ꯑꯗꯨ ꯑꯩꯉꯣ ꯑꯩꯁꯦ ꯈꯪꯉꯦꯅ ꯇꯧꯔꯝꯃꯦ ꯈꯪꯕ꯭ꯔꯥ ꯈꯪꯗꯕ꯭ꯔꯗꯤ ꯐꯖꯅꯁꯨ ꯍꯥꯏꯔꯛꯇꯦ ꯑꯩ ꯑꯩꯕꯨ ꯈꯪꯉꯦꯅ ꯍꯥꯏꯔꯝꯃꯦ ꯑꯗꯨꯒ ꯃꯥꯁꯦ ꯆꯍꯤ ꯀꯨꯟꯇꯔꯦꯠ ꯁꯨꯕ ꯖꯥꯠꯅꯦꯕ
ꯑꯣ
ꯑꯗꯨ ꯀꯣꯏꯅꯖꯦꯌꯦ ꯑꯩꯅ ꯑꯩ ꯆꯍꯤ ꯀꯨꯟꯐꯥꯎ ꯁꯨꯗ꯭ꯔꯤ ꯂꯩꯁꯥꯕꯤꯁꯨ ꯊꯣꯛꯇ꯭ꯔꯤꯗꯣ ꯅꯪꯅ ꯀꯣꯏꯅꯁꯦ ꯍꯥꯏꯕꯗꯨꯣ ꯌꯥꯕ꯭ꯔꯣꯅ ꯍꯥꯏꯕ ꯑꯩꯅ
ꯑꯗꯨ ꯍꯧꯖꯤꯛꯀ ꯅꯨꯄꯥꯁꯤꯡ ꯑꯗꯨꯝ ꯈꯔ ꯁꯦꯡꯕ ꯃꯤ ꯑꯃꯠꯇ ꯌꯥꯎꯗꯦ
ꯑꯗꯨꯅꯦ ꯑꯣꯏꯊꯣꯛꯇꯕ ꯉꯥꯛꯇ
ꯈꯟꯕ ꯑꯃ ꯉꯥꯛꯊꯣꯛꯄ ꯑꯃ
ꯃꯆꯦꯗꯨ ꯃꯥꯒꯤ ꯋꯥꯈꯜ ꯎꯗꯕꯗꯨꯗ ꯃꯆꯦꯗꯣ
ꯃꯣꯏ ꯍꯧꯖꯤꯛꯀꯥꯟ ꯍꯧꯖꯤꯛꯀꯥꯟꯒꯤ ꯅꯨꯄꯥꯗꯤ ꯃꯣꯏꯒꯤ ꯋꯥꯍꯩ ꯈꯛꯇꯅꯤ ꯇꯥꯎꯊꯣꯛꯄ ꯑꯝꯇ ꯌꯥꯎꯗꯦ
ꯆꯠꯔꫭꯍꯦ ꯅꯣꯏꯁꯨ ꯂꯩꯁꯥꯕꯤꯅꯤꯅ ꯍꯣꯔꯦꯟ ꯐꯥꯈꯤꯅꯤ
ꯐꯍꯜꯂꯣꯏ ꯐꯍꯜꯂꯣꯏ
ꯁꯥ ꯀꯩꯗꫭ ꯇꯧꯔꯒꯒ ꯐꯖꯅ ꯂꯨꯍꯣꯡ
ꯂꯨꯍꯣꯡꯅꯤꯡꯕꯁꯨ ꯐꯥꯎꯗ꯭ꯔꯦꯗ
ꯍꯁ ꯄꯣꯟꯗꯤꯕ ꯐꯥꯎꯕꯗꯨ ꯀꯔꯤ ꯇꯧꯔꯦ ꯔꯁ ꯈꯄꯔ ꯔꯁ ꯄꯩ ꯌꯥꯎ
ꯅꯠꯇꯤ ꯂ ꯇꯟꯈꯤ ꯀꯂ ꯀꯂꯒ ꯇ ꯂꯩꯑꯦ
ꯑꯩꯔ
ꯑꯗꯣ ꯑꯉꯥꯡ ꯑꯣꯏꯔꯤꯩꯗ ꯀꯅꯥꯅ ꯈꯪꯍꯧꯣꯔꯦ ꯀꯣꯟꯅ
ꯍꯣꯏꯗ ꯍꯣꯔꯦ ꯍꯧꯖꯤꯛꯇꯥꯏꯁꯨꯥꯏ ꯇ꯭ꯋꯦꯟꯇꯤ ꯐꯥꯏꯚ ꯇ꯭ꯋꯦꯟꯇꯤ ꯁꯤꯛꯁ